ꯍꯜꯂꯣ ꯇ ꯇꯣꯏꯕ
ꯑꯥꯎ ꯇꯥꯏꯌꯦ
ꯆꯦ ꯆꯥꯡ ꯀꯔꯤ ꯀꯔꯤ ꯁꯨꯕ ꯁꯦꯝꯕ ꯂꯣꯏꯔꯕꯣ
ꯑꯁ ꯂꯣꯏꯗꯤꯗꯤ ꯂꯣꯏꯁꯤꯜꯂꯛꯑꯦ ꯈꯤꯇꯪꯗꯤ ꯋꯥꯠꯂꯤꯅꯦ ꯍꯥꯡꯆꯤꯠꯀꯤ ꯊꯕꯛꯅꯤ ꯂꯣꯏꯁꯤꯟꯗꯕ ꯌꯥꯗꯕ
ꯑꯋꯥꯕ ꯑꯃꯅꯦ ꯑꯗꯨꯁꯨ ꯅꯠꯇ꯭ꯔꯥ
ꯎꯝ ꯁꯤꯅꯕꯨꯗꯤ ꯄꯨꯡꯂꯣꯏ ꯂꯣꯏꯔꯦ ꯑꯁ ꯦꯠ ꯇꯝꯕꯁꯦ ꯊꯣꯛꯀ ꯊꯥꯛꯀ ꯌꯥꯝ ꯇꯧꯋꯤꯗ ꯅꯨꯡꯕꯨꯗꯤ ꯅꯨꯡꯉꯥꯏꯕꯣ
ꯎꯝ ꯃꯣꯏꯒꯤ ꯑꯦꯁꯥꯏꯟꯃꯦꯟ ꯑꯗꯒꯤꯗꯤ ꯄ꯭ꯔꯣꯖꯦꯛ ꯑꯦꯛꯇꯤꯚꯤꯇꯤ ꯃꯌꯥꯝꯁꯤꯡꯅꯤꯅꯦ ꯋꯥꯔꯔꯤꯁꯤ ꯅꯠꯇ꯭ꯔꯥ
ꯎꯝ ꯑꯗꯨꯗꯅꯦ ꯋꯥꯔꯤꯁꯦ
ꯎꯝ
ꯑꯍꯥꯟꯕ ꯀꯔꯛꯞ ꯆꯍꯤꯗꯣ꯫
ꯎꯝ꯫
ꯑꯗꯨꯗꯗꯤ ꯁꯤꯒꯨꯝꯕꯁꯦ ꯀꯥꯍꯦꯟꯅ ꯌꯥꯎꯔꯝꯗꯦꯕ꯫
ꯎꯝ꯫
ꯂꯥꯏꯔꯤꯛ ꯑꯗꯨꯝ ꯇꯧꯔꯝꯃꯤꯕ ꯄꯦꯄꯔꯁꯨ ꯇꯔꯨꯛ ꯊꯥꯕ꯫
ꯎꯝ꯫
ꯅꯪꯗꯨ ꯇꯝꯃꯒ ꯈꯪꯉꯛꯈꯤꯅꯤ ꯕꯦꯠ꯫ ꯇꯝꯕꯁꯦ ꯅꯣꯏ ꯑꯗꯨꯋꯥꯏꯕꯦꯠ ꯇꯝꯕ ꯃꯤ ꯈꯪꯅꯕꯒ ꯂꯩꯇ꯭ꯔꯣ꯫
ꯂꯩꯌꯦ ꯑꯗꯨꯏꯁꯨ ꯑꯩꯈꯣꯏ ꯑꯗꯩꯏꯒꯤꯗꯨꯗꯤꯅꯦ꯫
ꯎꯝ꯫
ꯇ ꯑꯣꯏꯕꯅꯤꯅ ꯌꯥꯝ ꯀꯣꯝꯕ꯭ꯔꯥ ꯈꯪꯗꯦ ꯀꯣꯝ ꯀꯣꯝꯗ ꯇꯧꯅꯕꯩ ꯇꯥꯏꯞꯇꯣ꯫ ꯍꯣꯏ ꯃꯣꯏ ꯂꯣꯏꯔꯛꯄꯩꯕꯨꯗꯤ ꯈꯔ ꯋꯥꯅꯩ ꯍꯥꯏꯌꯦꯕꯀꯣ ꯂꯣꯏꯔꯛꯄꯩꯁꯤꯗꯤ꯫
ꯑ ꯄ꯭ꯔꯥꯏꯚꯦꯠꯀꯤꯅ ꯈꯔ ꯃꯃꯤꯡꯒꯤ ꯑꯣꯏꯅ ꯇꯧꯔ ꯇꯣꯛꯄ꯭ꯔꯥ ꯈꯪꯗꯦꯕꯀꯣ꯫ ꯑꯗꯨꯕꯨ ꯑꯩꯈꯣꯏꯒꯤ ꯁꯔꯀꯥꯔꯗ ꯇꯝꯃꯨꯕꯁꯤꯗꯤꯕꯣ꯫ ꯁꯔꯀꯥꯔꯒꯤ ꯍꯥꯏꯁꯦ ꯅꯝꯕꯣꯜꯒꯤꯒ ꯂꯩꯔꯤꯕ꯫ ꯀꯩꯅꯣꯁꯤꯡꯗꯣ꯫ ꯕꯦꯇ ꯇꯝꯐꯝ ꯁꯤꯡꯗꯣ꯫ ꯑꯗꯨꯗꯗꯤ ꯀꯥ ꯍꯦꯟꯅ ꯌꯥꯝ ꯊꯣꯏꯅ ꯇꯧꯗꯦ ꯍꯥꯏꯕ ꯗꯤ ꯑꯦꯝ ꯀꯣꯂꯦꯖ ꯀꯨꯝꯕꯗꯗꯤ꯫
ꯑꯣ ꯄꯥꯎ ꯂꯧꯅꯕ꯭ꯔꯣ ꯅꯣꯏꯖꯨ꯫
ꯑꯥ ꯄꯥꯎ ꯂꯧꯅꯩꯌꯦꯕ ꯃꯣꯏ ꯀꯩꯁꯨ ꯌꯥꯝ ꯋꯥꯅ ꯇꯧꯗꯦ ꯈꯣꯠꯇꯦ ꯍꯥꯏꯕꯀꯣ꯫
ꯎꯝ꯫
ꯑꯗꯨꯒ ꯑꯩꯈꯣꯏꯒꯤ ꯗꯤꯄꯥꯔꯠꯃꯦꯟꯗ ꯑꯍꯥꯟꯕ ꯁꯦꯃꯤꯁꯇꯔꯗꯣ ꯑꯗꯨꯗꯤ ꯇꯥꯡ꯫ ꯅꯠꯇꯦ ꯑꯍꯥꯟꯕ ꯁꯤꯦꯃꯤꯁꯇꯔ ꯀꯥꯔꯛꯄꯗꯣ ꯑꯗꯨꯗꯗꯤ ꯒꯥꯥꯏꯔꯤꯛ ꯉꯥꯛꯇꯅꯤꯅ꯫ ꯊꯤꯑꯣꯔꯤ ꯑꯣꯏꯅ ꯀꯩꯀꯥ ꯂꯣꯏ ꯇꯧꯔꯦꯕ꯫
ꯎꯝ꯫
ꯁꯦꯀꯦꯟ ꯁꯦꯃꯤꯁꯇꯔ ꯀꯥꯔꯛꯄ ꯁꯤꯗꯔꯤꯁꯤꯅꯦ꯫ ꯈꯔ ꯌꯥꯝꯅ ꯇꯧꯍꯜꯂꯤꯁꯦ꯫ ꯄꯦꯄꯔ ꯀꯇꯤꯡ ꯇꯧꯍꯕꯒꯨꯝꯕ꯫
ꯎꯝ꯫
ꯗ꯭ꯔꯃꯥ ꯁꯥꯟꯅꯍꯟꯕꯒꯨꯝꯕ꯫
ꯑꯗꯨꯗꯣ ꯑꯦꯝ ꯑꯦꯗ ꯑꯦꯝ ꯑꯦꯗꯠꯇꯁꯨ ꯇꯧꯋꯤꯅꯦ꯫
ꯅꯣꯏꯒ ꯇꯝꯃꯤꯒ ꯇꯧꯕ꯭ꯔꯥ꯫
ꯇꯧꯋꯦ ꯃꯤ ꯁ꯭ꯀꯨꯜ ꯁ꯭ꯀꯨꯜꯒ ꯆꯠꯂꯒꯅꯦꯀꯣ ꯑꯩꯈꯣꯏꯒꯤ ꯗꯔꯃꯥ ꯍꯥꯏꯔꯒ꯫ ꯋꯥꯔꯜ ꯏꯟꯚꯥꯏꯔꯣꯟꯃꯦꯟ ꯗꯦꯅ ꯊꯤꯝ ꯑꯣꯏꯔꯒꯀꯣ ꯗꯔꯃꯥꯒ ꯇꯧꯍꯜꯂꯦ ꯍꯥꯏꯕ ꯈꯪꯕ꯭ꯔ꯫
ꯎꯝ꯫
ꯑꯗꯒꯤ ꯑꯗꯒꯤ ꯑꯩꯈꯣꯏꯒꯤ ꯑꯩꯅ ꯑꯃ ꯊꯦꯡꯅꯈꯤꯕꯁꯦ꯫ ꯔꯤꯄꯣꯔꯠ ꯈꯣꯝꯃꯍꯥꯟꯕ꯫ ꯁꯔꯚꯦ ꯆꯠꯄꯒꯤ ꯁꯔꯚꯦ ꯔꯤꯄꯣꯔꯠ ꯈꯣꯝꯕꯗꯣ꯫
ꯑ꯫
ꯑꯗꯨꯃꯥꯏꯅ ꯈꯣꯝꯍꯜꯂꯦꯕꯀꯣ ꯀꯃꯥꯏꯅ ꯍꯥꯏꯒꯦ ꯀꯥꯟꯗ ꯃꯣꯏꯗꯤ ꯀꯃꯥꯏꯅ ꯇꯧꯒꯦ ꯍꯥꯏ ꯀꯥꯟꯗ ꯑꯩꯈꯣꯏꯗꯤ ꯋꯨꯃꯦꯟ ꯑꯦꯝ꯫ ꯒꯕꯔꯃꯦꯟꯒꯤ ꯃꯇꯥꯡꯗꯀꯣ ꯅꯨꯄꯤꯁꯦ ꯄꯤ ꯑꯩꯆ ꯗꯤ ꯔꯤꯁꯔꯁ ꯇꯧꯋꯤꯅꯦꯕ ꯑꯗꯨꯗ꯫ ꯑꯦꯝ ꯌꯨꯒꯤ ꯑꯦꯝ ꯌꯨꯗ ꯄꯦꯁꯇꯤ ꯇꯧꯕ ꯑꯣꯏꯗꯣꯏꯅꯦꯕꯀꯣ ꯃꯥꯅ꯫ ꯆꯦꯗ ꯏꯔꯒ ꯊꯥꯔꯛꯑꯅꯤꯗꯅ ꯑꯗꯨꯒ ꯑꯩꯈꯣꯏꯒꯤ ꯋꯨꯃꯦꯟ ꯀꯩꯅꯣ꯫ ꯇꯧꯕꯈꯩꯁꯦ ꯑꯩꯈꯣꯏꯒꯤ ꯃꯣꯏꯒꯤ ꯕꯤꯖꯤꯅꯦꯁ ꯇꯧꯕ ꯀꯥꯡꯕꯨ꯫ ꯃꯁꯥꯒꯤ ꯏꯟꯀꯝ ꯇꯥꯖꯕ ꯀꯥꯡꯕꯨꯁꯦ꯫
ꯑ꯫
ꯑꯁꯤꯒꯤꯒꯤ ꯗꯇꯥ ꯈꯣꯝꯒꯠꯄ ꯍꯥꯏꯇꯥꯥꯔꯦ ꯃꯣꯏꯒꯤ ꯏꯟꯀꯝ ꯀꯃꯥꯏꯅ ꯇꯧꯋꯤ ꯃꯈꯣꯏ ꯃꯁꯥ ꯃꯔꯣꯟꯗ ꯃꯊꯗ꯫ ꯂꯦꯠꯆꯕ ꯉꯝꯕ꯭ꯔꯥ ꯃꯈꯣꯏ ꯁꯦꯟꯊꯣꯛ ꯂꯝꯕꯤꯁꯤꯅ꯫ ꯀꯗꯥꯏꯗꯒꯤ ꯊꯣꯛꯂꯛꯄ ꯁꯦꯟꯗꯣꯛꯂꯝꯕꯤꯅꯣ ꯑꯌꯥꯝꯕꯅ ꯃꯣꯏꯅ ꯇꯧꯔꯤꯁꯦ꯫ ꯕꯌꯨꯇꯤ ꯄꯥꯔꯂꯔ ꯁꯦꯜꯗꯟ ꯑꯗꯒꯤꯗꯤ꯫ ꯀꯩꯅꯣꯒꯨꯝꯕꯖꯦ ꯑꯈꯣꯏꯒꯤ ꯎꯝ ꯀꯦ ꯑ ꯀꯦꯕꯒꯤ ꯂꯝꯗ ꯍꯥꯡꯉꯤꯕ ꯗꯨꯀꯥꯟꯒꯩꯁꯦ ꯅꯨꯄꯤꯅ ꯈꯇꯪ ꯍꯥꯡꯕ ꯗꯨꯀꯥꯟꯒꯤꯖꯦ ꯑꯁꯤꯗ ꯁꯔꯚꯦ ꯊꯥꯗꯩꯑꯕ ꯑꯗ ꯑꯈꯣꯏꯗ ꯍꯣꯏ ꯑꯈꯣꯏꯁꯤ ꯕꯤꯁꯅꯨꯄꯨꯔꯗ ꯈꯣꯏꯗꯥꯅ ꯄꯥꯏꯌꯦꯅ ꯑꯈꯣꯏꯗꯥ ꯂꯥꯛꯑꯝꯃꯦꯕ ꯑꯗꯨ ꯁꯔꯚꯦ ꯈꯣꯝꯕꯒꯤ ꯑꯗꯨ ꯔꯦ ꯄꯣꯠꯇꯣ ꯃꯣꯏꯗ ꯑꯃꯨꯛ ꯊꯥꯒꯠꯈꯤꯗꯣꯏꯅꯦꯕ ꯃꯣꯏꯒꯤꯁꯨ ꯀꯥꯟꯅꯍꯧꯕ ꯑꯗꯩ ꯑꯩꯈꯣꯏ ꯗꯥ ꯍꯣꯢꯗꯁꯨ ꯑꯦꯛꯇꯤꯕꯤꯇꯤ ꯑꯣꯏꯅ ꯄꯤꯔꯛꯄ ꯍꯥꯏꯇꯥꯔꯦ ꯃꯣꯏꯅ ꯇꯧꯔꯤꯗꯣ ꯑꯗꯨꯗꯒꯤ ꯃꯣꯏꯒꯤ ꯎꯝ ꯍꯖꯤꯛꯁꯤꯅꯥ ꯂꯥꯁ ꯂꯥꯋ ꯌꯥꯔꯅꯦꯕꯀꯣ ꯐꯥꯔꯁ ꯌꯥꯔ ꯀꯥꯏꯔꯛ ꯄ ꯀꯥꯟꯗꯅ ꯀꯩꯗꯧꯒ꯭ꯔꯦ ꯁꯦꯀꯦꯟ ꯁꯦꯃꯤꯁꯇꯔ ꯐꯥꯔꯁ ꯏꯌꯥꯔꯒꯤ ꯁꯦꯀꯦꯟ ꯁꯦꯃꯤꯁꯇꯔ ꯇꯝꯕ ꯀꯥꯟꯗꯅꯦ ꯗꯔꯃꯥ ꯆꯠꯄꯒꯤ ꯑꯗꯨꯝ ꯗꯔꯃꯥꯒꯤ ꯑꯗꯨꯝ ꯇꯧꯔ ꯂꯩꯈ꯭ꯔꯦꯕ ꯃꯣꯏꯗꯣ
ꯑꯈꯣꯏꯅ ꯑꯃꯨꯛ ꯑꯗꯨꯃꯥꯏꯅ ꯆꯠꯇ꯭ꯔꯦꯕꯀꯣ ꯃꯣꯏꯅ ꯑꯃꯨꯛ ꯑꯦꯝ ꯑꯦꯗ ꯑꯣꯏꯕꯒꯤ ꯇꯧꯔꯝꯕ ꯑꯣꯏꯕ ꯌꯥꯏꯕꯀꯣ ꯑꯗꯨꯅ ꯑꯩꯈꯣꯏꯒꯤꯅ ꯑꯃ ꯑꯃꯛ ꯍꯧꯖꯤꯛ ꯕꯦꯗ ꯂꯣꯏꯔꯦꯗꯅ ꯕꯦꯠ ꯇꯉꯛꯄꯕꯁꯤꯗ ꯁꯦꯀꯦꯟ ꯁꯦꯃꯤꯁꯇꯔꯖꯦ ꯑꯗꯗꯤ ꯑꯩꯈꯣꯏꯒꯤ ꯀ꯭ꯂꯦ ꯃꯣꯗꯦꯂꯤꯡ ꯁꯥꯍꯟꯕ ꯗ꯭ꯔꯃꯥ ꯇꯧꯍꯟꯕ ꯏꯁꯩ ꯇꯧꯍꯟꯕ ꯏꯁꯩ ꯁꯛꯍꯟꯕ ꯑꯗꯒꯤ ꯌꯣꯒꯥ ꯁꯥꯟꯅꯍꯟꯕ
ꯎꯝ
ꯑꯗꯒꯤ ꯑꯉꯥꯡ ꯂꯥꯏꯔꯤꯛ ꯇꯥꯛꯄ ꯃꯑꯣꯡ ꯀꯃꯥꯏ ꯇꯥꯛꯀꯅꯤ ꯀꯥꯏꯅ ꯀꯣ ꯁꯇꯦꯁꯇꯒ ꯊꯣꯛꯍꯟꯗꯅ ꯑꯗꯣ ꯀ꯭ꯂꯥꯁꯇ
ꯀꯩꯅꯣꯗꯤ ꯇꯧꯗ꯭ꯔꯣ ꯀꯩ ꯍꯥꯏꯔꯦ ꯑꯩꯈꯣꯏꯒꯤ ꯈꯨꯗꯛꯇ ꯀꯩꯅꯣ ꯇꯧ ꯄ꯭ꯔꯖꯦꯟꯇꯦꯁꯟꯒ ꯇꯧꯍꯟꯕꯤ ꯈꯣꯢ ꯗꯥ ꯍꯣꯏꯒꯤꯗꯤ ꯇꯧꯋꯦꯕ
ꯑꯗꯨꯅꯦ ꯈꯨꯗꯛꯇ ꯄ꯭ꯔꯥꯖꯦꯟ ꯈꯨꯗꯛꯇ ꯄꯖꯦꯟꯇꯦꯁꯟ ꯇꯧꯍꯟ ꯀ꯭ꯂꯥꯁ ꯂꯥꯛꯑꯗꯅ ꯀꯣ ꯃꯤ ꯈꯔ ꯊꯣꯛꯍꯜꯂꯅꯤꯕꯀꯣ ꯑꯗꯨꯒ ꯀ꯭ꯂꯥꯁꯇꯨꯗ ꯑꯗꯨꯝ ꯈꯣꯏ ꯑꯉꯥꯡ ꯁꯥꯇꯔ ꯈꯔ ꯁꯥꯔꯅꯤ
ꯑꯥ
ꯑꯗꯨꯒ ꯑ ꯑꯣꯖꯥ ꯊꯣꯛꯂꯛꯑꯅꯤꯕꯀꯣ ꯂꯥꯏꯔꯤꯛ ꯃꯥꯅ ꯑꯣꯖꯥ ꯁꯥꯒꯔꯅꯤꯕꯀꯣ ꯍꯤꯔꯝ ꯃꯔꯝꯗ ꯇꯥꯛꯂꯛꯑꯅꯤ ꯁꯥꯇ꯭ꯔꯁꯤꯡꯖꯦ ꯃꯈꯜ ꯃꯈꯜꯒꯤ ꯀꯦꯔꯦꯛꯇꯔ ꯃꯌꯥꯝ ꯁꯥꯍꯟꯗꯣꯏꯅꯦꯕ ꯉꯥꯎꯁꯟꯅꯕ ꯁꯥꯇ꯭ꯔ ꯑꯣꯏꯕ ꯒ꯭ꯌꯥꯟ ꯇꯥꯕ ꯁꯥꯕ ꯑꯣꯏꯕ ꯑꯗꯨꯒ ꯀ꯭ꯂꯥꯁꯔꯨꯝ ꯑꯃꯗ ꯑꯗꯨ ꯂꯣꯏ ꯌꯥꯎꯅꯤꯗꯅ ꯑꯗꯨ ꯀꯃꯥꯏꯅ ꯀꯩꯅꯣ ꯇꯧꯒꯦꯗꯣ ꯑꯗꯨ ꯂꯥꯛꯁꯟꯒꯦꯗꯣ
ꯎꯝ ꯎꯝ
ꯑꯗꯨ ꯍꯩꯅꯕꯒꯤ ꯈꯨꯗꯛ ꯈꯨꯗꯛ
ꯀꯩꯖꯧꯑꯕ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯂꯣ ꯍꯂꯣ ꯀꯔꯤꯝꯇ ꯇꯥꯒꯤꯗ꯭ꯔꯦꯅꯦ ꯈꯣꯟꯖꯤꯕꯣ